ꯍꯥꯏ ꯍꯜꯂꯣ
ꯑ ꯀꯩꯅꯣ ꯅꯪꯒꯤ ꯕꯦꯛꯒ꯭ꯔꯥꯎꯟ ꯅꯣꯏꯁꯦ
ꯑꯣ ꯍꯣꯏ ꯑꯩ ꯍꯧꯖꯤꯛ ꯍꯥꯏꯗꯤ ꯀꯔꯤꯅꫭꯄ ꯉꯁꯥꯏꯗꯤ ꯃꯤ ꯑꯅꯤ ꯑꯍꯨꯝ ꯃꯔꯤ ꯃꯉꯥ ꯇꯧꯕꯗꯣ
ꯎꯝ
ꯑꯩꯒꯤ ꯊꯕꯛꯇꯣ ꯑꯁꯨꯝ ꯃꯥꯡꯕ ꯍꯥꯏꯕ ꯇꯥꯔꯦ ꯑꯗꯨꯒꯤ ꯄꯥꯈꯠꯂꯣꯏꯗ꯭ꯔꯥ ꯍꯥꯏꯅ ꯈꯟꯕꯀꯣ
ꯑꯥ ꯄꯥꯏꯈꯠ ꯀꯅꯤ ꯀꯩꯅꯣ ꯅꯦꯠꯋꯥꯛꯅ ꯑꯣꯏꯔꯝꯅꯤꯌꯦ ꯉꯁꯥꯏꯒꯤꯗꯣ
ꯈꯪꯗꯦꯗ ꯑꯩꯒ ꯃꯤ ꯑꯃ ꯋꯥꯔꯤ ꯁꯅꯥꯕꯗꯣ ꯇꯧꯔꯛꯀꯦ ꯍꯥꯏꯔꯒ ꯐꯣꯟ ꯇꯧꯔꯒ ꯃꯗꯤ ꯐꯣꯟꯗ ꯑꯣꯏꯗꯕꯤꯗ ꯃꯥꯗꯤ ꯒ꯭ꯔꯨꯞꯇ ꯑꯣꯏꯅ ꯑꯦ ꯗꯤꯐ ꯑꯣꯏꯔ ꯂꯩꯔꯝꯕ
ꯑꯥꯝ ꯑꯩꯗ ꯅꯍꯥꯟ ꯅꯍꯥꯟꯁꯨ ꯑꯩꯅ ꯃꯤ ꯀꯣꯜ ꯇꯧꯔꯛꯑꯒꯦ ꯍꯥꯏꯔꯒ ꯇꯧꯔꯛꯄꯅꯦꯕ
ꯑꯣ
ꯑꯗꯨ ꯑꯗꯨꯁꯨ ꯌꯥꯗꯕꯅꯦ ꯍꯥꯏꯗꯤ ꯃꯣꯏꯅ ꯄꯤꯛ ꯇꯧꯗꯕꯤ ꯅꯦꯠ ꯅꯨꯡꯉꯥꯏꯇꯕꯒꯤ ꯑꯣꯏꯔꯝꯅꯤ
ꯃꯥꯅꯦ ꯃꯥꯅꯦ ꯑꯁ ꯅꯪ ꯅꯈꯣꯟꯠꯁꯨ ꯌꯥꯝ ꯐꯖꯩ ꯅꯪ ꯁꯛꯁꯨ ꯌꯥꯝ ꯐꯖꯔꯝꯒꯅꯤꯀꯣ
ꯑꯩ ꯌꯥꯔꯦ
ꯌꯥ ꯌꯥꯔꯦ ꯑꯍꯥ ꯎꯝ ꯑꯩꯗꯤ ꯑꯁꯦꯡꯕꯗꯤꯀꯣ ꯂꯩꯁꯥꯕꯤꯗꯤ ꯇꯧꯅꯤꯡꯗꯕ ꯈꯪꯕ꯭ꯔꯥ ꯃꯧ ꯑꯣꯏꯅ ꯇꯧꯔꯒ ꯑꯗꯨꯝ ꯀꯔꯤ ꯍꯥꯏꯁꯤꯔꯥ ꯃꯣꯏ ꯑꯦꯛꯁꯄꯤꯔꯤꯌꯦꯟꯁ ꯍꯥꯏꯕꯗꯤ ꯑꯉꯥꯡ ꯂꯧꯕꯗꯣ ꯋꯥꯔꯦ ꯁꯨꯃꯥꯏꯅ ꯇꯧꯋꯦ ꯍꯥꯏꯕꯗꯣ ꯑꯗꯨꯝ ꯇꯥꯅꯤꯡꯕꯀꯣ
ꯑꯗꯨꯗꯤ ꯇꯧꯑꯣ ꯌꯥꯗ꯭ꯔꯣ ꯉꯁꯥꯏꯗꯣ
ꯑꯗꯨꯅꯦ ꯇꯧꯋꯦ ꯇꯧꯔꯒ ꯃꯥꯗꯣ ꯍꯪꯕ꯭ꯔꯥ ꯇꯧꯔꯒ ꯃꯥꯅꯤ ꯒ꯭ꯔꯨꯞꯇ ꯑꯣꯏꯅ ꯏꯟꯇꯔꯇꯦꯟꯃꯦꯟ ꯑꯣꯏꯔ ꯇꯧꯔ ꯂꯩꯕ ꯈꯪꯕ꯭ꯔꯥ ꯒ꯭ꯔꯨꯞ ꯍꯥꯏꯕꯗꯤ ꯑꯩꯈꯣꯏꯒꯤ ꯒ꯭ꯔꯨꯞ ꯑꯃ ꯂꯩꯕ ꯀꯣ ꯑꯗꯨꯗ ꯇꯧꯔ ꯂꯩꯕ ꯑꯗꯨꯒꯤ ꯃꯥꯅ ꯑꯁ ꯇꯧꯔꯛꯑꯣ ꯍꯥꯏ ꯑꯗꯨꯗꯤ ꯑꯩꯒꯤꯗꯤ ꯑꯩꯒꯤ ꯊꯕꯛ ꯄꯣꯠ ꯑꯃꯗꯤ ꯑꯩꯒꯤ ꯀ꯭ꯔꯥ ꯂꯨꯄꯥ ꯂꯨꯄꯥ ꯂꯤꯁꯤꯡ ꯃꯉꯥꯒꯨꯝꯕꯗꯤ ꯃꯥꯡꯈ꯭ꯔꯦꯕ ꯅꯠꯇ꯭ꯔꯥ
ꯎꯝ ꯍꯥꯏꯗꯤ ꯀꯩꯅꯣ ꯀꯣ ꯑꯃ
ꯍ
ꯌꯥꯔꯦ ꯑꯩ ꯍꯥꯏꯔꯨꯔꯣꯏꯒꯦ
ꯅꯡ ꯑꯁꯦꯟ ꯁꯦꯟꯕꯗꯣ ꯑꯗꯨꯝ ꯍꯥꯏꯒꯅꯨꯀꯣ
ꯎꯝ
ꯑꯗꫭ ꯅꯪ ꯀꯔꯤ ꯏꯟꯁꯥꯡ ꯆꯔꯒꯦ
ꯑꯩ ꯉꯁꯤꯁꯦ ꯃꯣꯏꯅ
ꯆ ꯑꯣ ꯍꯣꯁꯇꯦꯜꯕꯣꯅ
ꯎꯝ
ꯑꯣ ꯑꯩꯗꯤ ꯅꯪ ꯀꯦꯗꯦꯠ ꯑꯣꯏꯕ꯭ꯔꯥ ꯍꯥꯏꯅ ꯈꯟꯕꯅꯦ ꯑꯦꯟ ꯁꯤ ꯁꯤꯗ ꯌꯥꯎꯕ꯭ꯔꯥꯒꯨꯝꯕ꯭ꯔꯥ ꯇꯧꯕ꯭ꯔꯥ ꯍꯥꯏꯅ ꯅꯣꯏ ꯀꯦꯝꯅꯦꯕ ꯀꯦꯗꯦꯠ ꯀꯦꯗꯦꯠ ꯑꯦꯟ ꯁꯤ ꯁꯤꯒꯤ ꯀꯦꯗꯦꯠ ꯑꯣꯏꯕ꯭ꯔꯥ ꯍꯥꯏꯅ ꯈꯟꯕꯅꯤꯅꯦ ꯁꯅꯥ ꯄꯤꯔꯛꯑꯦ ꯍꯥꯏꯕꯗꯨꯗ
ꯅꯠꯇꯦꯗ
ꯎꯝ ꯅ ꯑꯗꯣ ꯅꯪ ꯁꯤꯐꯏꯒꯨꯝꯕꯗꯤ ꯑꯣꯏꯅꯤꯡꯗ꯭ꯔꯣ
ꯎꯝ ꯍꯨꯝ ꯑꫭꯏꯅꯤꯡꯇꯦ
ꯌꯥꯍꯥ
ꯄꯥꯝꯗꯦ ꯑꯩꯗꯤ
ꯑꯩꯗꯤ ꯅꯨꯄꯤꯅꯀꯣ ꯁꯤꯕꯥꯥꯏ ꯑꯣꯏꯕꯁ ꯌꯥꯝ ꯀꯜꯂꯛꯑꯦ ꯑꯩꯗꯤ ꯏꯁꯦꯡꯕ ꯃꯁꯝꯗꫭ ꯐꯖꯅ ꯅꯥꯟꯅ ꯄꯨꯜꯂꯒꯀꯣ
ꯎꯝ ꯐꯖꯩ ꯑꯗꯨꯕꯨ ꯑꯩꯗꯤ ꯄꯥꯝꯗꯦ
ꯐꯦ
ꯑꯗꯨꯒ ꯅꯨꯄꯥꯅ ꯁꯤꯐꯥꯏ ꯑꯣꯏꯕꯁꯨ ꯄꯥꯝꯗꯦ
ꯑꯗꯨꯗꯤ ꯏꯕꯥꯅꯤꯁꯦ ꯑꯦꯟꯇꯤ ꯇꯥꯔꯅꯦ ꯑꯗꯨꯗꯤ
ꯎꯝ ꯑꯣꯏꯔꯅꯤ
ꯑꯅꯦ ꯎꯝ ꯑꯩꯗꯤ ꯑꯁꯦꯡꯕ ꯑꯉꯥꯡ ꯑꯣꯏꯔꯤꯉꯩꯗꯤ ꯑꯩꯗꯤ ꯌꯥꯝ ꯄꯥꯝꯃꯦꯗ ꯐꯣꯔ ꯑꯦꯛꯖꯥꯝꯄꯜ ꯏꯟꯁꯄꯦꯛꯇꯔ ꯑꯣꯏꯍꯦꯟꯕꯗꯣ
ꯎꯝ
ꯑꯗꯨꯗꯣ ꯍꯣꯏ ꯑꯩ ꯃꯥꯒꯤ ꯐꯤꯂꯝ ꯌꯦꯡꯂ ꯇꯧꯕꯗꯤ ꯅꯠꯇꯦ ꯑꯗꯨꯕꯨꯀꯣ ꯑꯗꯨꯝ ꯄꯥꯝꯃꯦ ꯕꯅꯤꯅ
ꯑꯗꯨ ꯇꯧꯕ ꯌꯥꯏꯅ
ꯍꯣꯏ ꯗ꯭ꯔꯤꯝ ꯀꯝ ꯇꯔ꯭ꯨꯏ ꯍꯥꯏꯕ ꯑꯗꯨꯗꯣ ꯇꯧꯔꯒꯗꯤꯀꯣ
ꯎꯝ ꯅꯪꯅ ꯑꯉꯥꯡ ꯅꯨꯄ ꯅꯨꯄꯤꯅ ꯑꯉꯥꯡ ꯂꯧꯕꯁꯦ ꯌꯥꯝ ꯈꯪꯅꯤꯡꯕꯗꯣ ꯅꯪꯒꯤ ꯅꯨꯄꯤꯅ
ꯅꯠꯇꯗ ꯑꯩꯅ ꯍꯥꯏꯕꯗꯤ
ꯎꯝ
ꯃꯧꯗ ꯋꯥꯔꯤ ꯁꯥꯅꯤꯡꯕ ꯍꯥꯏꯕꯗꯤ ꯑꯗꯨꯝ ꯂꯩꯗꯅ ꯍꯥꯏꯕꯗꯤ ꯑꯉꯥꯡ ꯄꯣꯛꯄ ꯃꯇꯝꯗ ꯅꯨꯄ ꯅꯨꯄꯥꯁꯦ ꯀꯔꯤ ꯔꯣꯜ ꯂꯧꯗꯝꯅꯣ ꯎꯝ ꯄꯥꯈꯪ ꯑꯣꯏꯔꯒ ꯅꯨꯄꯤ ꯍꯦꯛ ꯊꯤꯕ ꯀꯥꯟꯗꯗꯤ ꯑꯩꯈꯣꯏꯗꯤ ꯈꯪꯉꯣꯏꯗꯅꯀꯣ ꯄꯦꯔꯦꯁ ꯌꯥꯎꯗꯕꯅꯤꯅ ꯅꯠꯇ꯭ꯔꯥ ꯑꯗꯨꯏꯗꯣ ꯈꯪꯅꯤꯡꯕꯁꯤ ꯍꯥꯏꯕꯅꯤꯗ ꯅꯣꯏꯅꯗꯤ ꯇꯣꯉꯥꯟꯅ ꯁꯦꯟꯖꯃꯨꯛ ꯂꯧꯔꯤꯁꯦ ꯀꯔꯤꯅꯣ ꯈꯪꯗꯦꯗ ꯋꯥꯈꯜ ꯌꯥꯝ ꯅꯨꯡꯉꯥꯏꯇꯦ ꯑꯩ
ꯍꯥꯏꯗꯤ ꯑꯗꯨꯒꯤ ꯑꯩꯒꯤ ꯁꯥꯏꯟꯁꯇꯨꯁꯨ ꯑꯗꯨꯝ ꯀꯩꯅꯣ ꯐꯠꯇꯕꯗꯤ ꯅꯠꯇꯦꯗꯅ
ꯃꯥꯅꯦ ꯐꯠꯇꯕꯗꯤ ꯅꯠꯇꯦꯗ ꯅꯪꯅ ꯍꯥꯏꯕꯗꯨ ꯌꯥꯝ ꯆꯝꯅ ꯍꯥꯏꯕꯅꯦꯕꯀꯣ ꯆꯨꯝꯃꯦꯕꯀꯣ
ꯍꯣꯏ
ꯑꯗꯨꯕꯨ ꯑꯩ ꯊꯃꯣꯏꯒꯤ ꯃꯅꯨꯡꯗ ꯆꯠꯂꯤꯕ ꯃꯩꯆꯥꯛꯇꯤ ꯅꯪ ꯈꯪꯂꯔꯣꯏꯕ
ꯑꯠꯆꯥ ꯀꯔꯤꯒꯤ ꯍꯥꯏꯔꯛꯑꫭꯅꯦ ꯈꯔ ꯒ꯭ꯌꯥꯟ ꯇꯥꯅꯤꯡꯉꯥꯏ
ꯍꯥꯏꯔꯔꯣꯏꯒꯦ ꯑꯗꯣ ꯉꯁꯤ ꯅꯨꯡꯊꯤꯟꯁꯦ
ꯎꯝ
ꯎꯝ ꯑꯩꯁꯦ ꯆꯥꯛ ꯌꯥꯝ ꯂꯝꯈ꯭ꯔꯦꯕ ꯈꯪꯕ꯭ꯔ ꯆꯥꯛ ꯌꯥꯝ ꯂꯝꯕꯗ ꯑꯩꯗꯣ ꯑꯍꯥꯟꯕꯗ ꯑꯩꯅ ꯌꯦꯔꯨꯝ ꯍꯥꯟꯅ ꯆꯥꯔꯝꯃꯗꯤ ꯐꯒꯗꯕ ꯌꯦꯔꯨꯝ ꯆꯥꯗꯕꯤꯗ ꯄꯥꯅꯤꯄꯨꯔꯤꯁꯨ ꯌꯥꯝ ꯆꯥꯅꯤꯡꯕꯀꯣ ꯏꯗꯣꯀꯣ ꯑꯗꯨꯣ ꯄꯅꯤꯄꯨꯔꯤꯗꯣ ꯄ꯭ꯂꯦꯠ ꯇꯔꯨꯛꯔ ꯇꯔꯦꯠꯔ ꯆꯥꯈ꯭ꯔꯦꯕ ꯈꯪꯕ꯭ꯔꯥ ꯑꯗꯨꯒ ꯄꯨꯛ ꯈꯔ ꯊꯟꯕꯒꯤ ꯇꯥꯏꯝꯇ ꯇꯧꯔꯦ ꯄꯨꯛꯁꯨ ꯁꯥꯔꯛꯄ ꯀꯣ ꯑꯩꯅ ꯕꯩꯌꯥꯗ ꯆꯠꯂꯒ ꯍꯥꯏꯕ ꯕꯩꯌꯥ ꯑꯩꯒꯤ ꯁꯠꯇꯨ ꯌꯦꯡꯉꯣ ꯑꯩꯁꯦ ꯃꯔꯨꯞ ꯌꯥꯝ ꯆꯥꯒꯟꯕ ꯃꯥꯟꯕ꯭ꯔꯥ ꯆꯪꯒꯟꯗꯕ ꯃꯥꯟꯕ꯭ꯔꯥ ꯍꯥꯏꯔꯒ ꯃꯥꯗꯣꯀꯣ ꯑꯣ ꯑꯠꯆꯥ ꯑꯠꯆꯥ ꯑꯩ ꯈꯪꯉꯤ ꯈꯪꯉꯤ ꯍꯥꯏꯅ ꯃꯥꯅ ꯁꯦꯝꯈ꯭ꯔꯦꯕ ꯈꯪꯕ꯭ꯔꯥ ꯃꯈ ꯁꯦꯝꯗꯨꯗ ꯃꯣꯔꯣꯛꯁꯦ ꯌꯥꯝ ꯁꯥꯈ꯭ꯔꯕꯕ꯭ꯔꯥ ꯆꯥꯔꯦ ꯑꯩꯅ ꯑꯁ ꯃꯕꯌꯥ ꯌꯥꯝ ꯑꯣꯀꯦ ꯑꯣꯏꯔꯦ ꯌꯥꯝ ꯍꯥꯎꯔꯦ ꯍꯥꯏꯅꯀꯣ ꯊꯣꯛꯂꯛꯄꯗ ꯑꯩꯗꯤ ꯄꯨꯛꯇꯨ ꯅꯥꯕ ꯍꯧꯔꯦꯕ ꯈꯪꯕ ꯑꯗꯨꯗꯒꯤ ꯑꯩꯅ ꯅꯥꯃꯟꯕꯒꯤ ꯕꯖꯥꯔꯗ ꯐꯝꯒꯗꯕꯁꯨ ꯅꯠꯇꯕ ꯑꯩꯗꯣ ꯈꯪꯃꯜꯂꯒ ꯁꯨꯝ ꯌꯦꯡꯉ ꯑꯩꯈꯣꯏ ꯕꯖꯥꯔꯗꯗꯤ ꯀꯔꯤ ꯍꯥꯏꯕ꯭ꯔꯥ ꯑꯗꯨꯝ ꯍꯣꯇꯦꯜ ꯃꯆꯥ ꯃꯆꯥ ꯂꯩꯕꯗꯨ ꯑꯗꯨ ꯃꯣꯏꯗꯤ ꯐ꯭ꯔꯤꯖꯀꯤ ꯏꯁꯤꯡꯁꯨ ꯂꯩꯇꯕꯅꯤꯅꯀꯣ
ꯎꯝ
ꯆꯪꯉꯦ ꯈꯨꯗꯛꯇ ꯆꯪꯉꯦ ꯐꯝꯃꯦ ꯐꯝꯃꯒ ꯑꯩꯅ ꯑꯁ ꯎꯝ ꯏꯅꯦ ꯑꯗꯨꯝ ꯆ ꯀꯩꯅꯣ ꯌꯦꯔꯨꯝ ꯑꯃꯝꯇꯪ ꯄꯤꯕꯤꯔꯛꯑꯣꯕ ꯍꯥꯏꯅ ꯌꯦꯔꯨꯝꯁꯦ ꯑꯃ ꯆꯥꯔꯦ ꯑꯩꯗꯤ ꯄꯩꯁꯥꯁꯤ ꯌꯥꯝ ꯏꯁꯄꯦꯟ ꯇꯧꯔꯣꯏꯒꯦ ꯍꯥꯏꯅ ꯈꯟꯕꯅꯦꯕꯀꯣ ꯌꯦꯔꯨꯝꯆꯥ ꯌꯦꯔꯨꯝ ꯆꯥꯔꯒ ꯌꯥꯗꯕ ꯈꯪꯕ꯭ꯔꯥ ꯑꯗꯨꯒ ꯑꯅꯤꯃꯨꯛ ꯆꯥꯔꯦ ꯑꯅꯤꯃꯨꯛ ꯆꯥꯕ ꯀꯥꯟꯗꯁꯨ ꯌꯥꯗꯕ
ꯀꯩꯒꯦ
ꯍꯥꯏꯕꯗꯤ ꯀꯔꯤ ꯍꯥꯏꯁꯤꯔꯥ ꯑꯌꯨꯛꯀꯤ ꯆꯛ ꯆꯥꯕ ꯂꯣꯏꯔꯒ ꯑꯗꯨꯝ ꯆꯥꯛ ꯂꯥꯝꯒꯤ ꯑꯩꯅꯁꯨ ꯑꯃꯨꯛ ꯏꯁꯄꯥꯏꯁꯤꯗꯣ ꯈꯔ ꯄꯥꯝꯕꯩꯌꯦꯀꯣ ꯑꯁꯥꯕꯗꯣ ꯄꯥꯝꯕꯒ ꯑꯗꯨ ꯆꯥꯔꯨꯕꯒꯤ ꯑꯦꯝꯇꯤꯗꯗꯤ ꯑꯁꯥꯝꯗꯣ ꯇꯥꯈ꯭ꯔꯕꯅꯤꯅ ꯌꯦꯔꯨꯝ ꯑꯅꯤ ꯊꯥꯗꯕꯗꯨꯗꯤ ꯌꯥꯗ꯭ꯔꯦ
ꯅꯨꯡꯁꯤꯠꯅ ꯑꯣꯏꯔꯝꯅꯤ ꯑꯗꯨꯗꯤ
ꯅꯨꯡꯁꯤꯠꯅ ꯅꯠꯇꯦ ꯂꯥꯏꯗꯤ ꯈꯨꯔꯨꯝꯃꯒꯗꯤ ꯆꯥꯏꯍꯦ
ꯑꯩꯅ ꯑꯩꯅ ꯅꯨꯡꯁꯤꯠ ꯍꯥꯏꯕꯗꯨꯗꯤ ꯒꯦꯁꯇ꯭ꯔꯤꯛꯄꯨꯅꯦ ꯑꯩꯅ ꯍꯥꯏꯕꯗꯣ
ꯑꯣ ꯑꯗꯨ ꯑꯗꯨꯝ ꯂꯩꯗꯅ ꯅꯨꯡꯁꯤꯠ ꯍꯥꯏꯕꯗꯤ ꯐꯠꯇꯕꯁꯨ ꯑꯃ ꯂꯩꯗꯅꯀꯣ ꯋꯥꯔꯤꯕ ꯑꯩꯅ ꯌꯥꯝ ꯍꯥꯎꯅ ꯑꯩꯅ ꯌꯥꯝ ꯍꯥꯎꯅ ꯆꯥꯕ ꯀꯥꯟꯗ ꯃꯤ ꯑꯃꯅ ꯑꯁ ꯃꯥꯏꯆꯥꯗꯣ ꯌꯥꯝ ꯍꯥꯎꯔꯝꯒꯅꯤ ꯍꯥꯏꯔꯗꯤ ꯑꯗꯨꯝ ꯅꯨꯡꯁꯤꯠ ꯐꯠꯇꯕꯁꯨ ꯑꯗꯨꯝ ꯊꯦꯡꯅꯩꯗꯅ
ꯑ ꯑꯩꯗꯤ ꯑꯗꯨꯒꯨꯝꯕꯗꯤ ꯈꯪꯗ꯭ꯔꯦ
ꯑꯩꯗꯤ ꯒ꯭ꯌꯥꯁꯇꯔꯤꯛꯇꯤ ꯂꯩꯇꯦꯍꯦ
ꯎꯝ ꯑꯗꯨ ꯍ
ꯍꯟꯗꯛꯇꯤ ꯃꯤ ꯃꯌꯥꯝꯁꯦꯦ ꯃꯌꯥꯝ ꯂꯩꯌꯦꯕ ꯑꯗꯨꯒꯤꯅꯤ ꯍꯥꯏꯗꯤ ꯒꯦꯁꯇ꯭ꯔꯤꯛ ꯂꯩꯇꯦ ꯑꯗꯨꯒꯤ ꯑꯩꯗꯣ ꯌꯦꯔꯨꯝ ꯌꯦꯔꯨꯝ ꯇꯔꯨꯛ ꯀꯨꯝꯕ ꯁꯨꯔꯦ ꯆꯥꯕꯗꯣ ꯑꯗꯨ ꯆꯥꯕ ꯀꯥꯟꯗ ꯁꯥꯕꯗꯣ ꯈꯔ ꯐꯔꯛꯈ꯭ꯔꯕ ꯈꯪꯕ꯭ꯔꯥ ꯑꯗꯨꯒ ꯃꯥꯅꯗꯦ ꯑꯁ ꯌꯦꯔꯨꯝꯝꯗ ꯃꯥꯒꯤ ꯗꯨꯀꯥꯟꯗꯥꯔ ꯅꯨꯄꯤꯗꯨꯗꯤ ꯃꯥꯒꯤ ꯌꯦꯔꯣꯝꯗꯣ ꯁꯤꯠꯅꯤꯡꯉꯥꯏ ꯑꯩꯉꯣꯟꯗꯀꯣ ꯌꯦꯔꯨꯝꯗ ꯆꯥꯎ ꯑꯁꯨꯝ ꯍꯥꯏꯕꯀꯣ ꯍꯥꯏꯗꯤ ꯄꯨꯛꯁꯦ ꯍꯧꯖꯤꯛꯀꯤ ꯀꯩꯕ ꯒꯣꯜꯒꯄꯥꯗꯨꯁꯨ ꯌꯥꯝ ꯆꯥꯔꯛꯈ꯭ꯔꯕꯅꯤꯅꯀꯣ ꯍꯧꯖꯤꯛꯀꯤ ꯀꯩꯕꯥ ꯄꯅꯤꯄꯨꯔꯤꯁꯨ ꯌꯥꯝ ꯆꯥꯈ꯭ꯔꯕꯅꯤꯅ ꯑꯩꯗ ꯄꯨꯛꯇ ꯊꯟꯒꯠꯂꯛꯈ꯭ꯔꯕ ꯈꯪꯕ꯭ꯔꯥ ꯑꯗꯨꯒ ꯌꯦꯔꯨꯝꯁꯨ ꯑꯃꯨꯛ ꯇꯔꯨꯛꯃꯨꯛ ꯆꯠꯁꯤꯜꯂꯛꯄꯒꯤ ꯃꯥꯅꯗꯤ ꯃꯥꯒꯤ ꯄꯣꯠ ꯁꯠꯅꯤꯡꯉꯥꯏ ꯆꯥꯎ ꯆꯥꯎ ꯅꯪꯁꯤ ꯌꯦꯔꯨꯝ ꯆꯥꯕꯁꯤ ꯌꯥꯝ ꯐꯔꯕꯅꯤ ꯅꯪ ꯌꯥꯝ ꯍꯩꯔꯦ ꯍꯥꯏꯅꯀꯣ ꯃꯥꯗꯤ ꯃꯥꯒꯤ ꯄꯣꯠꯁꯤꯛꯅꯤꯅ ꯍꯥꯏꯔꯛꯄ ꯑꯗꯨꯒꯤ ꯑꯩꯅ ꯌꯥꯔꯦ ꯑꯩ ꯇꯔꯨꯛ ꯆꯥꯕꯗ ꯄꯨꯕꯨꯛꯇꯣ ꯍꯧꯖꯤꯛꯇꯤ ꯈꯔ ꯐꯔꯦ ꯏꯁꯤꯡ ꯐ꯭ꯔꯤꯖꯀꯤ ꯏꯁꯤꯡ ꯂꯩꯔꯗꯤ ꯄꯤꯔꯛꯑꯣꯅꯦ ꯍꯥꯏꯔꯒ ꯑꯁ ꯏꯕꯨꯡꯉꯣ ꯅꯪꯗꯦ ꯅꯁꯛꯁꯨ ꯌꯥꯝ ꯐꯖꯩꯌꯦ ꯏꯁꯤꯡ ꯑꯩ ꯐ꯭ꯔꯤꯖꯀꯤ ꯏꯁꯤꯡ ꯑꯌꯤꯡꯕꯗꯤ ꯌꯥꯎꯗ꯭ꯔꯦ ꯅꯪ ꯁꯤ ꯊꯛꯈ꯭ꯔꯣ ꯍꯥꯏꯅꯀꯣ ꯍꯣꯏ ꯂꯩꯇꯕꯤ ꯑꯗꯨ ꯊꯛꯈ꯭ꯔꯦ ꯊꯛꯑꯒ ꯑꯁ ꯅꯪ ꯏꯁꯤꯡ ꯑꯁꯥꯕꯗꯣ ꯍꯦꯟꯅꯛ ꯏꯁꯤꯡ ꯑꯌꯪꯕꯗ ꯍꯦꯟꯅ ꯊꯛꯑꯗꯤ ꯅꯪ ꯉꯁꯛꯁꯨ ꯐꯖꯒꯗꯕꯅꯤ ꯍꯨꯃꯥꯡꯁꯨ ꯌꯥꯝ ꯇꯥꯔꯦꯁꯦ ꯑꯩꯅꯅꯦ ꯑꯩꯅ ꯇꯧꯖꯗꯨꯅ ꯍꯨꯃꯥꯡꯗ ꯇꯩꯊꯣꯛꯄꯤꯒꯦ ꯍꯥꯏꯅ ꯇꯧꯕ ꯈꯪꯕ꯭ꯔꯥ
ꯌꯥꯔꯦ ꯅꯪꯀꯤ ꯃꯔꯤ ꯅꯪꯀꯤ ꯃꯔꯤꯗꯣ ꯃꯁꯂ ꯌꯥꯝ ꯃꯥꯔ ꯑꯗꯨꯗꯣ ꯍꯥꯏꯌꯪꯅꯦ ꯀꯦꯟꯗꯥꯡ ꯋꯥꯔꯤ ꯂꯤꯕꯁꯦ ꯌꯥꯝ ꯍꯩꯕ꯭ꯔꯥ ꯀ ꯌꯦꯡꯒꯦꯅꯦ
ꯑꯗꯨꯗꯒꯤꯗꯤ
ꯎꯝ
ꯑꯩꯗꯣ ꯑꯁ ꯅ ꯑꯩꯁꯨ ꯑꯗꯨꯝ ꯄꯥꯈꯪ ꯑꯣꯏꯔꯕꯅꯤꯅ ꯑꯗꯨꯗꯤ ꯑꯗꯨꯝꯃꯛꯇꯤ ꯇꯧꯕꯤꯔꯨꯅꯨ ꯑꯗꯨꯕꯨ ꯏꯅꯦꯅ ꯈꯔ ꯀꯩ ꯍꯥꯏꯁꯤꯔꯥ ꯈꯔ ꯂꯤꯕꯤꯗ ꯌꯥꯪ ꯌꯥꯪ ꯂꯧꯔꯒ ꯃꯧꯒꯨꯝꯕ ꯑꯣꯏꯔꯝꯗꯤ ꯑꯗꯨꯝ ꯋꯥꯔꯤ ꯁꯥꯟꯅꯕ ꯌꯥꯕ ꯇꯩꯊꯣꯛꯄꯤꯕꯁꯨ ꯌꯥꯕ ꯑꯗꯨꯒ ꯏꯅꯦꯗꯤ ꯈꯔ ꯂꯤꯈ꯭ꯔꯦ ꯑꯗꯨꯒꯤ ꯏꯅꯦ ꯅꯪ ꯁꯥꯎꯕꯤꯕ ꯌꯥꯗ꯭ꯔꯦ ꯁꯥꯎꯟꯗꯨꯨꯀꯣ ꯍꯥꯏꯅꯀꯣ
ꯑꯩꯁꯦ ꯃꯥꯎ ꯌꯥꯝ ꯄꯥꯝꯕ ꯃꯥꯜꯂꯦ
ꯑꯩꯅ ꯏꯅꯦ ꯃꯗꯩ ꯑꯩꯅ ꯏꯅꯦ ꯑꯩꯉꯣꯟꯗ ꯏꯅꯦ ꯅꯪ ꯁꯥꯎꯅꯨꯀꯣ ꯅꯪ ꯑꯩꯉꯣꯟꯗ ꯅꯆꯥ ꯅꯨꯨꯄꯥꯅꯦ ꯍꯥꯏꯅ ꯑꯗꯨꯝ ꯈꯟꯈ꯭ꯔꯣ ꯑꯗꯨꯒ ꯑꯩꯁꯨ ꯄꯩꯁꯥ ꯌꯥꯝ ꯄꯥꯏꯗꯕ ꯃꯤꯅꯦ ꯑꯗꯨꯒ ꯏꯕꯥꯅꯤ ꯆꯥꯉꯥꯡ ꯀ꯭ꯂ꯭ꯂꯥꯁ ꯑꯃꯃꯝ ꯄꯥꯏꯔꯒ ꯑꯗꯨꯝ ꯏꯕꯥꯅꯤ ꯑꯗꯨꯝ ꯊꯣꯛꯅ ꯀꯩꯅꯣ ꯀꯥꯏꯅꯔꯁꯦ ꯍꯥꯏꯅꯀꯣ ꯑꯗꯨꯝ ꯍꯥꯏꯔꯒ ꯊꯣꯛꯄꯅꯦ ꯠꯇ꯭ꯔ ꯅꯠꯇ꯭ꯔꯗꯤꯀꯣ ꯑꯩꯗꯤ ꯑꯩꯗꯤ ꯑꯁ ꯉꯁꯤꯁꯦ ꯄꯨꯛꯁꯨ ꯅꯥꯕ ꯌꯦꯔꯨꯝꯁꯨ ꯆꯥꯕꯤꯕ ꯗꯁꯥꯁꯨ ꯅꯪꯅꯤꯡꯉꯥꯏ ꯇꯧꯕꯀꯣ ꯑꯗꯨꯒꯤ ꯑꯩ ꯃꯊꯛ ꯌꯥꯝ ꯁꯥꯕꯅꯤꯅꯦ
ꯑꯗꯨ ꯃꯊꯥꯡꯗꯗꯤ
ꯑꯗꯨꯝ ꯃꯊꯪꯗ ꯌꯨꯝꯗ ꯌꯧꯔꯦ ꯑꯩ ꯌꯨꯝꯗ ꯌꯧꯔꯒ ꯑꯩꯗꯣ ꯐꯔꯛꯀꯦꯔꯥ ꯍꯥꯏꯔꯒ ꯑꯗꯨꯝ ꯌꯦꯔꯨꯝꯕꯨꯗꯤ ꯑꯗꯨꯝ ꯆꯥꯕꯗꯤ ꯌꯥꯝ ꯉꯝꯃꯦꯕꯀꯣ ꯑꯩ ꯑꯁꯦꯡꯕ ꯑꯗꯨꯝ ꯊꯥꯔꯇꯤ ꯄꯤꯁ ꯄ꯭ꯂꯦꯠ ꯑꯃꯒꯨꯝꯗꯤ ꯑꯩ ꯆꯥꯕꯗꯤ ꯉꯝꯒꯅꯤ ꯑꯁꯦꯡꯕ ꯑꯩꯈꯣꯏ ꯍꯥꯟꯅꯁꯨ ꯑꯗꯨꯝ ꯆꯥꯔꯛꯑꯏꯕꯀꯣ ꯑꯗꯨꯕꯨ
ꯑꯁꯦꯡ ꯀꫯ
ꯍꯣꯏ ꯑꯁꯦꯡꯕꯒꯤ ꯍꯣꯏ
ꯉꯝꯃꯔꯣꯏ ꯍꯥꯏꯗꯤꯦ
ꯑꯗꯨꯒ ꯑꯩꯗ ꯃꯣꯏꯗꯨ ꯇꯧꯗꯦ ꯃꯥꯗꯤ ꯑꯩꯉꯣꯟꯗ ꯈꯥꯏꯔꯒ ꯃꯥꯒꯤꯁꯨ ꯄꯩꯁꯥꯗꯨ ꯁꯤꯦꯟꯗꯣꯡ ꯐꯪꯒꯦ ꯍꯥꯏꯕꯒꯤ ꯑꯥꯏꯗꯤꯌꯥꯗ ꯇꯧꯈꯠꯂꯛꯄꯅꯤꯅ ꯑꯩꯁꯨ ꯑꯦ ꯁꯤꯗꯤ ꯌꯥꯔꯔꯣꯏ ꯍꯥꯏꯅꯀꯣ
ꯀꯅꯥꯅ ꯈꯪꯕ ꯑꯁꯦꯡꯀꯤ ꯅꯪ ꯅꯪꯉꯣꯟꯗ ꯄꯥꯝꯂꯝꯃꯁꯨ ꯍꯣꯔꯦꯟ ꯑꯗꯨꯒꯤ ꯍꯟꯅꯨꯕꯤꯒꯤ ꯋꯥꯈꯜꯗ ꯂꯩ ꯁꯨꯔꯒ ꯂꯩꯅꯤꯀꯣ
ꯈꯪꯗꯅꯦ ꯅꯣꯡꯃ ꯃꯥꯏ ꯃꯥꯏ ꯍꯣꯇꯦꯜꯗ ꯑꯃꯨꯛ ꯊꯣꯛꯁꯤꯔꯥ ꯈꯪꯗꯦꯅꯤ
ꯑꯗꯨꯅꯦ ꯈꯜꯂꯒ ꯂꯩꯕ ꯑꯣꯏꯔ
ꯔꯝꯅꯦ
ꯑꯗꯨꯒꯅꯦ ꯅꯨꯄꯥꯁꯤꯡꯅ ꯑꯩ ꯑꯩꯗꯤ ꯅꯨꯄꯥ ꯑꯩꯗꯤ ꯎꯝ
ꯅꯠꯇꯦ ꯍꯧꯖꯤꯛ ꯐꯣꯟ ꯇꯧꯔꯛ ꯉꯥꯏꯈꯣꯀꯣ ꯅꯪꯒꯤ ꯋꯥ ꯊꯠꯅ ꯅꯪ ꯍꯧꯖꯤꯛꯁꯦ ꯅꯪ ꯐꯣꯟ ꯇꯧꯔꯛꯄꯅꯦꯀꯣ
ꯑꯣ ꯑꯩꯅ ꯅꯠꯇꯦ ꯎꯝ
ꯅꯪ ꯇꯧꯔꯛꯄ ꯌꯥꯔꯔꯣꯏꯗ꯭ꯔꯣ
ꯎꯝ ꯇꯧꯕ ꯌꯥꯗꯦ
ꯑꯣ ꯑꯣ ꯃꯤ ꯃꯆꯥꯗꯤ ꯋꯥ ꯉꯥꯡꯕ ꯌꯥꯝ ꯍꯩꯕꯅꯤꯅ ꯍꯩꯇꯕꯩꯅꯦ ꯀꯩꯅꯣ ꯑꯩꯒꯤ ꯈꯣꯟꯗꯣ ꯌꯥꯝ ꯏꯀꯣ ꯆꯠꯂꯦ ꯀꯩꯒꯤꯅꯣ ꯈꯪꯗꯦ ꯑꯗꯨꯅꯦ ꯑꯩꯈꯣꯏꯒꯤ ꯑꯃ ꯂꯩꯌꯦ ꯑꯗꯨ ꯁꯔꯕꯔ ꯗꯥꯎꯟ ꯑꯣꯏꯔꯗꯤ ꯑꯗꯨꯃꯥꯏꯅ ꯇꯧꯅꯕꯅꯦ ꯑꯩꯁꯨ ꯑꯗꯨꯃꯥꯏꯅ ꯊꯦꯡꯅꯩꯌꯦ
ꯎꯝ ꯐꯖ ꯐꯖꯅ ꯑꯩꯒꯤ ꯈꯣꯟꯗꯨ ꯎꯝ ꯇꯥꯕ ꯌꯥꯝ ꯅꯨꯡꯉꯥꯏꯇꯦ ꯍꯥꯏꯕ
ꯑꯗꯨ ꯅꯨꯡꯁꯤꯗ꯭ꯔꯥ ꯅꯪꯒꯤ ꯅꯈꯣꯟ ꯇꯥꯕꯗꯣ
ꯑꯁ ꯇꯥꯕ ꯅꯨꯡꯉꯥꯏꯇꯦ
ꯑꯦ ꯑꯩꯗꯤ ꯌꯥꯝ ꯅꯨꯡꯁꯤꯑꯦ ꯑꯩꯉꯣꯟꯗ ꯇꯥꯔꯗꯤ ꯑꯩꯗꯤ ꯌꯥꯝ ꯍꯔꯥꯎꯕꯅꯦ ꯑꯩꯗꯤ ꯍꯥꯏꯕꯗꯤ ꯑꯩ ꯑꯩꯅ ꯉꯥꯡꯕ ꯀꯥꯟꯗꯀꯣ ꯎꯝ
ꯑꯩꯉꫭꯟꯗ ꯅꯠ
ꯈꯣꯟꯁꯦ ꯑꯗꯨꯝ ꯉꯥꯎꯖꯕ ꯍꯣꯏ ꯑꯗꯨ ꯑꯗꯨꯕꯨꯗꯤ ꯉꯥꯎꯖꯗ꯭ꯔꯗꯤ ꯍꯥꯏꯕꯗꯤ ꯅꯪꯁꯨ ꯀꯔꯤ ꯍꯥꯏꯁꯤꯔꯥ ꯐꯣꯔ ꯑꯦꯛꯖꯥꯝꯄꯜ ꯑꯩꯗꯤ ꯑꯩ ꯏꯁꯥꯗ ꯌꯥꯝ ꯄꯥꯝꯃꯦ ꯄꯥꯝꯕ ꯍꯥꯏꯕꯁꯦ ꯃꯊꯛꯇꯒꯤ ꯃꯈꯥ ꯐꯥꯎꯀꯣ ꯃꯤꯅ ꯊꯤꯌꯦ ꯑꯁ ꯅꯪꯗꯤ ꯌꯥꯝ ꯊꯤꯕ ꯃꯤꯅꯤ ꯅꯪꯗꯤ ꯌꯥꯝ ꯑ ꯃꯨ ꯉꯧꯁꯨ ꯉꯧꯗꯕ ꯃꯨꯁꯨ ꯃꯨꯗꯕ ꯅꯪꯗꯤ ꯑꯁ ꯂꯣꯏꯔꯦ ꯁꯤꯗꯤ ꯍꯥꯐ ꯕ꯭ꯂꯦ ꯍꯥꯐ ꯋꯥꯏꯗ ꯁꯨꯃꯥꯏꯅ ꯇꯧꯋꯦ ꯍꯥꯏꯕꯗ ꯑꯩꯗꯤꯀꯣ ꯑꯦꯄ꯭ꯔꯤꯁꯤꯌꯦ ꯑꯗꯨꯝ ꯇꯧꯋꯦꯕ ꯈꯪꯕ꯭ꯔꯥ ꯏꯁꯥꯗꯗꯤ ꯑꯩꯗꯤꯀꯣ ꯂꯩꯌꯦ ꯀꯩꯅꯣ ꯈꯪꯕ꯭ꯔꯥ ꯀꯩꯅꯣ
ꯅꯪꯒꯤ ꯀꯣꯝꯐꯤꯗꯦꯟꯁ ꯑꯩꯉꯣꯟꯗꯁꯨ ꯑꯗꯨꯃꯥꯏꯅ ꯄꯥꯜꯂꯝꯔꯗꯤ ꯐꯗꯣꯏꯅꯦ
ꯎꯝ ꯑꯗꯨ ꯅꯪꯁꯨ ꯑꯗꯨꯝ ꯈꯜꯂꯣ ꯍꯣꯏ ꯅꯪꯅ ꯃꯤꯅ ꯑꯗꯨꯝ ꯊꯤ ꯍꯥꯏꯔꯁꯨꯀꯣ ꯎꯝ ꯑꯩꯗꯤ ꯑꯗꯨꯝ ꯐꯖꯩꯑꯦ ꯑꯩꯗꯤ ꯑꯩꯗꯤ ꯑꯩꯅꯦ ꯑꯩꯅ ꯅꯪ ꯅꯠꯇ꯭ꯔꯒꯗꯤ ꯅꯪ ꯅꯁꯥꯅ ꯅꯪ ꯄꯥꯝꯗ꯭ꯔꯒꯗꯤ ꯃꯤ ꯑꯇꯣꯞꯄꯗ ꯅꯪ ꯅꯨꯡꯁꯤꯕ ꯍꯩꯔꯔꯣꯏꯅ ꯅꯠꯇ꯭ꯔꯥ
ꯑꯩꯗꯤ ꯃꯤꯅ ꯅꯨꯡꯁꯤꯔꯁꯨꯅꯦ ꯑꯩꯅ ꯏꯁꯥ ꯄꯥꯝꯕ ꯉꯝꯗꯦ
ꯅꯠꯇꯗ ꯑꯩꯅ ꯍꯥꯏꯕꯗꯤ ꯄ꯭ꯔꯥꯏꯌꯣꯔꯤꯇꯤꯗꯤ ꯑ ꯃꯤ ꯑꯇꯩꯗ ꯅꯨꯡꯁꯤꯗ꯭ꯔꯁꯨ ꯏꯁꯥꯅ ꯏꯁꯥ ꯅꯨꯡꯁꯤꯕ ꯍꯥꯟꯅ ꯍꯩꯇ꯭ꯔꯒꯗꯤ ꯃꯤ ꯑꯇꯩꯗ ꯅꯨꯡꯁꯤꯕ ꯍꯩꯔꯣꯏ ꯍꯥꯏꯕꯅꯤꯗ ꯑꯩꯅ ꯍꯥꯏꯕꯗꯤ ꯅꯨꯡꯁꯤꯗ ꯑꯗꯨꯕꯨ